ꯍꯜꯂꯣ ꯍꯜꯂꯣ
ꯑꯣ ꯍꯜꯂꯣ ꯇꯌꯦ
ꯍꯜꯂꯣ
ꯇꯥꯏꯌꯦ ꯇꯥꯗꯕ꯭ꯔꯣ
ꯍꯥꯥ
ꯇꯥꯗꯕ꯭ꯔꯣ
ꯇꯥꯕ꯭ꯔꯣ
ꯇꯏꯌꯦ
ꯑꯣ ꯑꯁꯤꯁ ꯅꯦꯝꯃꯛ ꯅꯨꯡꯉꯥꯏꯇꯦꯅꯦ ꯅꯪꯒꯤꯔꯥ ꯑꯩꯒꯤꯔꯥ ꯈꯪꯗꯦꯅꯦ
ꯑꯁ ꯑꯩꯒꯤꯗꯤ ꯌꯥꯝ ꯅꯨꯡꯉꯥꯏꯔꯍꯦ ꯋꯥꯏ ꯐꯥꯏ ꯍꯥꯞꯄꯦ
ꯑꯣ ꯑꯩꯈꯣꯏ ꯃꯩ ꯃꯨꯠꯄꯀꯣ ꯑꯗꯨꯒꯤ ꯋꯥꯏꯐꯥꯏꯁꯦ ꯀꯩꯅꯣ ꯁꯝꯗ꯭ꯔꯕ ꯑꯗꯨꯒꯤ
ꯑꯣ ꯑꯣ ꯑ ꯑꯗꯨꯝ ꯐꯝꯃꯦ ꯇꯨꯝ ꯀꯔꯤꯒꯤꯔ ꯍꯥꯏꯔꯒ ꯅꯣꯏ ꯐꯨꯕꯥꯎ ꯌꯦꯡꯕ꯭ꯔꯣ
ꯑꯣ ꯐꯨꯇꯕꯣꯜ ꯌꯦꯡꯒꯦ ꯇꯧꯔꯤ ꯍꯧꯖꯤꯛ ꯃꯩ ꯃꯨꯠꯂꯦ ꯑꯗꯨ ꯀꯃꯥꯏꯅ ꯇꯧꯁꯤꯔ
ꯑꯣ ꯑꯣ ꯃꯥꯏ ꯃꯨꯠꯂꯦꯕꯀꯣ ꯑꯣ ꯅꯣꯡ ꯆꯨꯕꯒꯤꯔꯣ
ꯍꯥꯥ
ꯅꯣꯡ ꯆꯨꯕꯒꯤꯔꯣ
ꯀꯔꯤ ꯅꯪ ꯇꯧꯒꯦ ꯍꯥꯏꯕꯣ
ꯅꯨꯡ ꯆꯨꯕ꯭ꯔꯣ ꯅꯨꯡ ꯆꯨꯕ꯭ꯔꯣ
ꯅꯣꯡ ꯑꯣ ꯅꯣꯡ ꯌꯥꯝ ꯀꯟꯅ ꯁꯨꯔꯤꯗ ꯈꯔ ꯈꯔꯗꯤ ꯆꯨꯨꯔꯦ ꯑꯗꯣ ꯍꯧꯖꯤꯛꯇꯤ ꯈꯔ ꯐꯔꯦ
ꯑꯣ
ꯀꯩ ꯃꯊꯦꯜ ꯆꯥꯔꯒꯦ ꯁꯤꯁꯇꯔ
ꯑꯁ ꯗꯜ ꯆꯌꯦ
ꯑꯣ ꯑꯁ ꯃꯤ ꯑꯆꯧꯕꯒꯤ ꯏꯟꯁꯥꯡꯅꯤꯅꯦꯗꯥꯗꯤ
ꯑꯁ ꯗꯥꯎꯁꯦ ꯑꯩꯈꯣꯏꯅ ꯄꯦꯜꯂꯕꯅꯤꯗ ꯎ
ꯑꯥ ꯁꯤꯁꯇꯔꯁꯦ ꯑ ꯅꯨꯞ ꯕꯦꯆꯦꯂꯔ ꯑꯣꯏꯕ꯭ꯔꯥ ꯅꯠꯇ꯭ꯔꯒ ꯀꯩ ꯑꯣꯏꯒꯦ
ꯅꯣꯏꯁꯦ ꯑ ꯀꯔꯃꯥꯏꯅ ꯍꯏꯁꯤꯔ ꯑꯗꯨꯝ ꯃꯁꯥꯒꯤ ꯊꯕꯛ ꯈꯔ ꯇꯧꯖꯔꯦ ꯑꯗꯨꯝ ꯕꯤꯖꯤꯅꯦꯁ ꯀꯨꯝꯕ ꯇꯧꯋꯦ
ꯑꯥ ꯑ ꯍꯥꯏꯕꯗꯤ ꯀꯩꯅꯣ ꯎ ꯕꯦꯆꯤꯂꯔ ꯍꯥꯏꯕꯗꯤ ꯀꯩꯅꯣ
ꯎꯝ
ꯅꯨꯄꯥ ꯂꯩꯔꯕꯣ ꯅꯠꯇ꯭ꯔꯒ ꯂꯨꯍꯣꯡꯈ꯭ꯔꯕꯣ ꯀꯩꯅꯣ ꯍꯥꯏꯕꯅꯤꯗ
ꯑꯣ ꯑꯣ ꯑꯣ ꯎꯝ ꯂꯨꯍꯣꯡꯈ꯭ꯔꯕꯅꯦꯗ ꯌꯨꯝ ꯄꯥꯜꯂꯕꯅꯦ ꯂꯨꯍꯣꯡꯕ ꯑꯣꯏꯔꯕ ꯌꯨꯝ ꯄꯥꯜꯂꯕꯅꯦ
ꯑꯣ ꯑꯣ ꯑꯣ ꯌꯨꯝ ꯄꯥꯜꯜꯂꯤꯦ ꯀꯣ ꯐꯔꯦ ꯐꯔꯦ ꯑꯩꯈꯣꯏꯕꯨꯗꯤ ꯄꯥꯈꯪꯅꯤꯩꯗ
ꯑꯥ ꯑꯥ ꯑꯁ ꯄꯥꯎꯈꯥꯡꯕꯨꯒ ꯋꯥꯔꯤ ꯁꯥꯕ ꯐꯪꯉꯦ ꯑꯗꯨꯗꯤ
ꯍꯣꯏ ꯍꯣꯏ ꯑꯩꯁꯨ ꯑꯩꯁꯨ ꯑꯦꯗꯚꯥꯏꯁ ꯂꯧꯕ ꯇꯥꯔꯦ ꯁꯤ ꯍꯥꯏꯕꯗꯤ ꯃꯣꯏ ꯎꯝ
ꯑꯗꯨꯅꯦ ꯅꯪ ꯎꯍꯨꯨ ꯑꯗꯚꯥꯏꯖꯗ ꯌꯥꯝ ꯄꯤꯕꯤꯒꯦꯍꯅꯦ ꯑꯗꯨ ꯑꯍꯥꯥ ꯅꯪꯒꯤ ꯀꯔꯤ ꯍꯣꯠꯅꯔꯤꯕ꯭ꯔꯣ
ꯑꯩꯗꯤ ꯀꯩꯅꯣ ꯁꯤ ꯁꯨꯝꯅ ꯀꯩꯅꯣ ꯀꯣꯂꯦꯖ ꯀꯥꯔꯤꯗ ꯁꯤꯇꯔ
ꯑꯣ ꯑꯣ ꯑꯣꯔ
ꯅꯠꯇꯦ ꯑꯩꯈꯣꯏ ꯕꯤ ꯇꯦꯛ ꯍꯥꯏꯅꯀꯣ ꯕꯤ ꯏ ꯕꯦꯆꯤꯂꯔ ꯑꯣꯐ ꯏꯟꯖꯤꯅꯤꯌꯥꯔꯤꯡ
ꯑꯣ ꯑꯣ ꯑꯣ ꯑꯣ ꯑꯣ ꯑꯗꯨꯗꯤ ꯑꯣ ꯑꯣ ꯑꯣ ꯑꯣ ꯐꯩꯌꯦ ꯐꯩꯌꯦ ꯑꯗꯨꯒꯨꯝꯕ ꯆꯠꯄꯅ ꯐꯩꯇ ꯑꯗꯨꯝ ꯇ꯭ꯔꯦꯅꯤꯡꯒꯨꯝꯕ ꯑ ꯍꯥꯏꯕꯗꯤ ꯑꯗꯨꯝ ꯊꯕꯛ ꯑꯃꯗꯤ ꯐꯪꯒꯦ ꯇꯧꯔꯕꯅꯤꯅ ꯑꯗꯨꯒꯨꯝꯕ ꯇ꯭ꯔꯦꯅꯤꯡ ꯑꯃ ꯑꯃ ꯑꯗꯨꯝ ꯆꯠꯈꯥꯏꯕꯅ ꯐꯩꯗ
ꯍꯣꯏ ꯇ꯭ꯔꯦꯅꯤꯡꯡ ꯆꯠꯄꯕꯨꯗꯤ ꯐꯩ ꯑꯗꯣ ꯎꯝ ꯂꯨꯕꯗ ꯂꯨꯕ ꯀꯣꯈ꯭ꯔꯦ
ꯑꯣ ꯑꯣ ꯍꯣꯏ ꯑꯗꯨꯗꯤ ꯎꯝ ꯈꯔ ꯍꯣꯠ ꯅꯗꯝ ꯍꯣꯠꯅꯔꯗꯤ ꯑꯗꯨꯝ ꯐꯪꯕꯅꯤꯗ
ꯌꯦꯡꯈ꯭ꯔꯁꯤ ꯀꯣ ꯁꯤꯁꯇꯔ ꯗꯥꯎ ꯄꯨꯟꯁꯤ ꯍꯥꯏꯕꯁꯤꯦ ꯗꯥꯎꯅꯤꯗ ꯂꯥꯏꯅ ꯀꯩꯅꯣ ꯑꯗꯨꯝ ꯅꯁꯤ ꯇꯧꯖꯔꯣ ꯍꯥꯏꯔꯗꯤ ꯑꯗꯨꯝ ꯃꯁꯥꯅ ꯑꯣꯏꯒꯅꯤ
ꯍꯣꯏ ꯍꯣꯏ ꯑꯗꯨ ꯑꯗꯨꯗꯤ ꯑꯃꯅꯦ ꯑꯗꯨꯁꯨ ꯑꯃ ꯗꯤ ꯑꯃ ꯑꯗꯨ ꯑꯣꯏꯔꯁꯨ ꯍꯣꯠꯅꯕ ꯀꯥꯟꯕ ꯍꯥꯏꯕꯁꯦ ꯁꯛꯁꯦꯁ ꯑꯣꯏꯕ ꯑꯃꯗꯤ ꯌꯧꯋꯦꯕꯀꯣ ꯏꯁꯣꯔꯅꯗꯤ ꯄꯤꯕꯗꯤ ꯄꯤꯕꯅꯤ ꯑꯗꯨꯕꯨ ꯅ ꯅꯪꯅ ꯑ ꯀꯩꯅꯣ ꯍꯣꯠꯅꯕ ꯀꯟꯂꯗꯤꯀꯣ ꯅꯪ ꯑꯗꯨꯝ ꯍꯥꯏꯕꯗꯤ ꯐꯪꯗꯣꯏꯅꯤ ꯑꯗꯨꯝ ꯐꯪꯕꯅꯦꯕ ꯏꯁꯣꯔꯅꯁꯨ ꯍꯥꯏꯔꯤꯁꯤꯗꯤ ꯅꯈꯣꯏ ꯍꯣꯠꯅꯔꯣ ꯇꯧꯔꯗꯤ ꯐꯪꯒꯅꯤ ꯍꯥꯏꯕꯕꯁꯤꯦ ꯋꯥꯔꯤ ꯂꯩꯑꯦꯕꯀꯣ ꯑꯗꯨ ꯑꯣꯏꯕꯅꯤꯅ ꯍꯣꯠꯅꯕ ꯀꯜꯂꯗꯤ ꯑꯗꯨꯝ ꯐꯪꯒꯅꯤꯗ ꯃꯤ ꯐꯥꯕ ꯍꯥꯏꯕꯁꯦ ꯃꯤ ꯐꯥꯕꯒ ꯑꯗꯨꯝ ꯍꯣꯠꯅꯕ ꯀꯟꯕ ꯍꯥꯏꯕꯁꯦ ꯑꯗꯨꯝ ꯌꯝ ꯐꯥꯕꯅꯤꯅ
ꯃꯥꯅꯤ ꯃꯥꯅꯤ ꯃꯥꯅꯤ
ꯄꯩꯁꯥ ꯇꯥꯅꯤꯡꯉꯥꯏ ꯂꯝꯕꯤꯁꯨ ꯑꯗꯨꯅꯤ ꯑꯩꯈꯣꯏꯅ ꯐꯗꯔꯕ ꯑꯩꯈꯣꯏꯅ ꯑꯗꯨꯝ ꯅꯨꯡꯉꯥꯏꯅ ꯍꯥꯏꯕꯗꯤ ꯇꯧꯅꯤꯡꯈꯕꯀꯣ ꯂꯦꯖꯤ ꯑꯣꯏꯗ꯭ꯔꯗꯤ ꯑꯗꯨꯝ ꯐꯪꯕ ꯑꯗꯨꯝ ꯐꯪꯕꯅꯤꯗ
ꯃꯥꯅꯦ ꯃꯥꯅꯦ ꯑꯦꯗꯚꯥꯏꯁ ꯈꯔ ꯄꯤꯔꯛꯎꯅꯦ ꯁꯤꯗ ꯁꯤ ꯅꯣꯏꯗꯤ ꯑꯦꯛꯁꯄꯤꯔꯤꯌꯦꯟꯁ ꯂꯩꯔꯝꯅꯤꯗ
ꯑꯁ ꯑꯦꯛꯁꯄꯤꯔꯤꯌꯦꯟꯁꯇꯤ ꯌꯥꯝ ꯂꯩꯈ꯭ꯔꯦ ꯈꯔ ꯑꯍꯟ ꯑꯣꯏꯔꯦ
ꯎꯝ
ꯑꯩꯈꯣꯏꯗꯣ ꯃꯇꯝ ꯑꯩꯈꯣꯏꯁꯨ ꯃꯄꯥꯟꯗ ꯊꯕꯛ ꯌꯥꯝ ꯇꯧꯔꯝꯃꯦꯍꯁ ꯅꯪꯒꯤ ꯑꯦꯝꯁꯇꯨ ꯑꯗꯨꯝ ꯍꯥꯏꯕꯗꯤ ꯑꯁꯤ ꯇꯧꯅꯤ ꯍꯥꯏꯅ ꯑꯗꯨꯪꯅ ꯐꯖꯅ ꯍꯣꯠꯅꯔꯕ ꯑꯗꯨꯝ ꯁꯤꯌꯣꯔꯅꯤꯗ ꯑꯗꯨꯝ ꯐꯪꯗꯣꯏꯅꯤꯗ
ꯃꯥꯅꯤ ꯃꯥꯅꯤ
ꯎꯝ ꯊꯕꯛ ꯇꯧꯅꯤꯡꯕꯗꯤ ꯅꯪ ꯏꯟꯇꯔꯦꯁꯇꯨ ꯅꯪꯅ ꯏꯟꯇꯔꯦꯁ ꯎ ꯎꯞꯄꯤꯔꯗꯤꯀꯣ ꯅꯪ ꯍꯥꯏꯒꯅꯦꯕ ꯀꯔꯤ ꯀꯔꯤ ꯇꯝꯕ ꯂꯨꯔꯁꯨ ꯀꯣ ꯅꯪꯅ ꯃꯇꯝ ꯄꯤꯔꯒ ꯑꯗꯨꯒꯤ ꯐꯣꯔꯀꯥꯁ ꯇꯧꯔꯗꯤ ꯑꯗꯨꯝ ꯁꯛꯁꯦꯁ ꯑꯣꯏꯗꯣꯏꯅꯤ
ꯃꯥꯅꯦ ꯃꯥꯅꯦ
ꯑꯩꯒꯤ ꯑꯦꯛꯁꯄꯤꯔꯤꯌꯦꯟꯁꯇꯤ ꯑꯗꯨꯅꯤ ꯍꯥꯏꯕꯗꯤ ꯑꯩꯈꯣꯏꯅ ꯄꯩꯁꯥ ꯇꯥꯟꯕ ꯀꯥꯟꯗꯀꯣ ꯉꯁꯤꯗꯤ ꯑꯁ ꯑꯩ ꯄꯩꯁꯥ ꯇꯥꯟꯗ꯭ꯔꯗꯤ ꯌꯥꯗꯦ ꯃꯥꯕꯨ ꯄꯤꯅꯤꯡꯉꯥꯏ ꯂꯩꯑꯦ ꯃꯔꯨꯞ ꯊꯣꯛꯅꯤꯡꯉꯥꯏ ꯂꯩꯑꯦ ꯍꯥꯏꯕ꯭ꯔꯥ ꯁꯨꯃꯥꯏꯅ ꯋꯥ ꯐꯟꯗ ꯆꯪꯔꯗꯤꯀꯣ ꯑꯗꯨꯝ ꯐꯪꯕꯅꯦꯕ ꯄꯩꯁꯥ ꯇꯥꯟꯗ꯭ꯔꯁꯨꯀꯣ ꯑꯁ ꯉꯁꯤꯗꯤ ꯇꯥꯂꯦ ꯍꯥꯏꯕ ꯅꯨꯃꯤꯠꯇꯤ ꯐꯪꯗꯕꯅꯦ
ꯑꯣ ꯑꯣ ꯁꯤꯁꯇꯔꯁꯦ ꯑ ꯔꯣꯡꯃꯩꯗꯤ ꯑꯣꯏꯕ꯭ꯔꯣ
ꯍꯣꯏ
ꯑꯣꯀꯦ ꯑꯣꯀꯦ ꯅꯠꯇꯦ ꯑꯣ
ꯑꯗꯨꯒꯤ ꯅꯪꯒꯤꯒꯤ ꯃꯤꯡ ꯅꯪꯒꯤ ꯃꯤꯡꯗꯤ ꯇꯨ ꯃꯥꯜꯦꯍꯦ ꯑ ꯃꯤꯡ ꯊꯣꯛꯏꯗ ꯄꯥꯝꯃꯩꯗꯤ ꯊꯣꯛꯑꯏꯅ ꯃꯤꯡ ꯊꯣꯛꯏꯗ ꯃꯤꯡꯁꯨ ꯈꯪꯉꯤꯗ
ꯑꯣꯀꯦ ꯑꯣꯀꯦ
ꯃꯤꯡꯗꯤ ꯄꯥꯜꯗꯣꯏꯒꯦ ꯑꯗꯨ ꯄꯥꯝꯃꯦꯩꯗꯤ ꯀꯩꯁꯨ ꯀꯥꯏꯗꯦꯅ ꯀꯛꯑ ꯄꯥꯝꯃꯩ ꯍꯥꯏꯕꯗꯣ ꯎꯝ ꯎꯝ ꯑꯩꯈꯣꯏ ꯑꯩꯁꯦ ꯅꯈꯣꯏꯁꯦ ꯆꯤꯡꯗ ꯂꯩꯕ꯭ꯔꯥ
ꯅꯠꯇꯦ ꯁꯤ ꯑ ꯇꯝꯄꯥꯛꯇ ꯂꯩꯌꯦ
ꯇꯝꯄꯥꯛꯇ ꯀꯣ ꯑꯣ ꯇꯔꯦꯝ ꯑ ꯇꯝꯄꯥꯛꯇ ꯇ꯭ꯔꯦꯅꯤꯡ ꯆꯠꯄ꯭ꯔꯥ
ꯍꯣꯏ ꯇ꯭ꯔꯦꯅꯤꯡ ꯆꯠꯂꯦ ꯁꯤꯗ
ꯑꯣ ꯑꯣ ꯑꯣ ꯑꯩꯈꯣꯏꯁꯨ ꯇꯝꯄꯥꯛꯇ ꯂꯩꯕꯅꯤꯗ
ꯑꯣ ꯑꯣ ꯑꯣ
ꯎꯝ
ꯌꯨꯝꯁꯨ ꯆꯠꯄ ꯆꯠꯊꯣꯛ ꯆꯠꯁꯤꯟ ꯅꯨꯡꯉꯥꯏꯇꯕꯒꯤꯀꯣ ꯍꯧꯖꯤꯛ ꯌꯨꯝ ꯄꯥꯛ ꯆꯠꯇ꯭ꯔꯝꯅꯦ
ꯎꯝ ꯅꯣꯏꯗꯤ ꯁꯝꯃꯔ ꯚꯦꯀꯦꯁꯟꯒ ꯁꯨꯇꯤ ꯐꯪꯗ꯭ꯔꯣ
ꯍꯧꯖꯤꯛ ꯐꯪꯉꯦ ꯍꯧꯖꯤꯛ ꯁꯨꯇꯤꯅꯦ
ꯑꯣ ꯑꯣ ꯑꯣ ꯎꯝ
ꯑ
ꯆꯍꯤꯤ ꯆꯍꯤꯤꯍꯤꯗꯤ ꯀꯌꯥ ꯁꯨꯔꯕꯣ
ꯌꯥꯝꯅꯦꯗ
ꯇ꯭ꯋꯦꯟꯇꯤ ꯐꯥꯏꯚ
ꯑꯣ ꯑꯗꯨꯋꯥꯏꯗ ꯎꯝ
ꯑꯗꯨꯋꯥꯏꯗ ꯂꯩꯒꯦ ꯇꯧ ꯃꯥꯜꯂꯦꯕ ꯅꯪꯒꯤ ꯋꯥꯔꯤꯗꯣ ꯎꯝ ꯎꯝ ꯎꯝ ꯑꯩꯗꯤ ꯊꯥꯔꯇꯤ ꯄ꯭ꯂꯁ ꯑꯣꯏꯔꯦꯗ
ꯑꯣ ꯑꯣ ꯁꯦꯣ ꯕꯣꯜꯗꯤ ꯀꯅꯥ ꯁꯞꯄꯣꯔꯠ ꯇꯧꯗꯣꯏꯅꯣ
ꯑꯁ ꯕꯣꯜꯗꯤ ꯑꯩꯗꯤ ꯑꯁꯤꯕꯨ ꯁꯞꯄꯣꯔꯠ ꯇꯧꯋꯦ ꯍꯥꯏꯕꯁꯤ ꯂꯩꯇꯦ ꯑꯗꯨꯝ
ꯑꯣ
ꯌꯥꯡꯕꯗꯤ ꯐꯖꯅꯁꯨ ꯌꯥꯡꯗꯦ ꯃꯔꯛ ꯃꯔꯛꯇ ꯌꯦꯡꯉꯦ ꯑꯗꯨ ꯌꯥꯡꯕ ꯀꯥꯟ ꯁꯤꯗ ꯑꯩꯅ ꯇꯤꯝ ꯐꯖꯕꯗꯨ
ꯎꯝ
ꯍꯥꯏꯕꯗꯤ ꯑꯗꯨꯃꯥꯏꯅ ꯑꯁꯤ ꯁꯞꯄꯣꯔꯠ ꯇꯧꯒꯅꯤ ꯉꯥꯛ ꯉꯁꯤꯅ ꯉꯝꯒꯦ ꯇꯧꯒꯦ ꯇꯧꯕ ꯃꯥꯜꯂꯦ ꯍꯥꯏꯅ ꯑꯗꯨꯝ ꯑ ꯁꯞꯄꯣꯔꯠ ꯇꯧꯕꯁꯤ ꯂꯩꯌꯦ ꯑꯗꯨꯝ ꯃꯔꯛ ꯃꯔꯛꯇ ꯑꯗꯨ ꯅꯠꯇ꯭ꯔꯒ ꯑꯗꯨꯝ ꯏꯁꯄꯤꯁꯦꯜꯗꯤ ꯃꯥꯥꯅꯦ ꯑꯗꯨꯅꯦ ꯍꯥꯏꯗꯤ ꯁꯤ ꯂꯩꯇꯦ
ꯑꯣ ꯍꯣꯏꯕꯨꯗꯤ ꯑꯁ ꯃꯦꯁꯤꯅꯤꯗ ꯑꯥꯔꯖꯦꯟꯇꯤꯅꯥ ꯀꯣ
ꯃꯤꯁꯤꯗꯨ ꯌꯦꯡꯕ ꯅꯨꯡꯉꯥꯏꯌꯦ ꯑꯩꯁꯨ ꯃꯥꯕꯨ ꯁꯞꯄꯣꯔꯠ ꯇꯧꯅꯤꯡꯏ
ꯃꯤ ꯌꯥꯝ ꯆꯝꯃꯦꯕ ꯃꯥꯗꯤ ꯑꯦꯇꯤꯇ꯭ꯌꯨꯠ ꯂꯩꯇꯕꯀꯣ ꯐꯥꯎꯔꯁꯨ ꯁꯨꯃꯥꯏ ꯇꯧꯗꯣꯏꯅꯦ ꯅꯠꯇ꯭ꯔꯣ ꯁꯤꯁꯇꯔ ꯄꯩꯁꯥ ꯄꯥꯏꯒꯦꯔꯥ ꯄꯥꯏꯂꯣꯏꯗꯦꯔꯥ ꯃꯤ ꯐꯥꯎꯔꯗꯤ ꯍꯝꯕꯜ ꯑꯣꯏꯕꯁꯤ ꯀꯨꯏꯅ ꯆꯠꯄꯅꯦ ꯑꯗꯨ ꯔꯣꯅꯥꯜꯗꯣꯗꯤ ꯏꯒꯣ ꯈꯔ ꯂꯩꯕ ꯑꯗꯨꯒꯤ ꯍꯩꯅꯗꯦꯕ ꯑꯦꯇꯤꯇ꯭ꯌꯨꯠ ꯁꯔꯝꯕꯕꯨꯗꯤ ꯑꯗꯨꯝ ꯐꯖꯩꯀꯣ
ꯎꯝ ꯎꯝ
ꯎꯝ ꯆꯨꯝꯃꯦ ꯆꯨꯝꯃꯦ ꯍꯝꯕꯜ ꯂꯩꯩꯕ ꯄꯦꯁꯦꯟ ꯂꯩꯕ ꯑꯗꯨ ꯕꯦꯁꯅꯤꯗ ꯂꯥꯏꯐꯁꯦꯀꯣ
ꯑꯗꯨꯅꯦ ꯃꯤꯅ ꯀꯩꯅꯣ ꯅꯪ ꯕꯣꯜ ꯐꯥꯎꯔꯤꯁꯦ ꯈꯔ ꯀꯩꯅꯣ ꯑꯩꯒꯤꯁꯨ ꯇꯥꯛꯄꯤꯌꯣ ꯍꯥꯏꯕꯗꯤ ꯁꯖꯦꯁꯟ ꯄꯤꯕꯤꯌꯣ ꯍꯥꯏꯔꯀꯥꯟꯗ ꯅꯁꯥꯅ ꯍꯣꯠꯅꯧꯋꯣ ꯑꯗꯨꯈꯪꯅꯤ ꯍꯥꯏꯔ ꯀꯅꯥ ꯅꯨꯡꯁꯤꯗꯣꯏꯅꯣ ꯃꯥꯗꯤ ꯑꯗꯨꯒꯨꯝꯕ ꯑꯦꯇꯤꯇ꯭ꯌꯨꯠ ꯂꯩꯕ
ꯎꯝ
ꯑꯗꯨꯅꯤ
ꯑꯁ ꯕꯣꯜ ꯌꯦꯡꯕꯁꯦ ꯊꯤ ꯐꯕꯅꯦ ꯃꯣꯏꯗꯤ ꯗꯤꯁꯤꯄ꯭ꯂꯤꯟ ꯌꯥꯝ ꯂꯩꯕ ꯐꯨꯠꯕꯣꯜ ꯁꯥꯅꯕꯁꯤꯡꯁꯤ ꯏꯃꯥꯟꯅꯕꯁꯨ ꯌꯥꯝ ꯂꯩꯌꯦ ꯑꯗꯨ ꯍꯧꯖꯤꯛ ꯔꯦꯡꯗꯥꯏꯗ ꯑꯩꯈꯣꯏꯒꯤ ꯁꯥꯟꯅꯕꯁꯤꯡꯗꯣ
ꯎꯝ
ꯑꯩꯈꯣꯏꯁꯨ ꯁꯥꯟꯅꯔꯝꯃ ꯃꯗꯨꯒꯤ ꯗꯤꯁꯤꯄ꯭ꯂꯤꯟ ꯌꯥꯝ ꯂꯩꯌꯦ
ꯑꯣ
ꯕꯣꯁ ꯅꯝꯕꯁꯤ ꯍꯥꯔꯠꯋꯥꯛ ꯅꯠꯇ꯭ꯔꯗꯤ ꯆꯠꯇꯦꯕ ꯁꯤꯁꯦ
ꯎꯝ ꯑꯣꯏꯔꯝꯅꯤ ꯑꯣꯏꯔꯝꯅꯤ ꯐꯨꯠꯕꯣꯜ ꯁꯥꯟꯅꯕꯁꯤ ꯑꯩꯈꯣꯏꯗꯤ ꯔꯨꯜꯁꯇꯤ ꯈꯪꯗꯦ ꯑꯗꯨꯅ ꯑꯗꯨ ꯑꯣꯏꯔꯁꯨ ꯒꯦꯝꯁ ꯆꯤ ꯔꯨꯜ ꯌꯥꯝ ꯈꯪꯗꯦꯕ ꯑꯗꯨ ꯒꯦꯝꯁꯗ ꯈꯪꯗꯕꯅꯤꯅ ꯌꯥꯡꯕꯁꯨ ꯅꯨꯡꯉꯥꯏꯇꯦ ꯑꯗꯨ ꯐꯨꯠꯕꯣꯜꯗꯤ ꯈ꯭ꯋꯥꯏꯗꯒꯤ ꯌꯥꯡꯕ ꯅꯨꯡꯉꯥꯏꯕꯅꯤ ꯑꯩꯈꯣꯏꯅ ꯔꯨꯜꯁ ꯈꯪꯗ꯭ꯔꯁꯨ ꯌꯥꯡꯕꯗꯣ ꯎꯝ ꯍꯦꯛ ꯌꯥꯡꯕ ꯅꯨꯡꯉꯥꯏꯕꯗꯨ ꯐꯨꯠꯕꯣꯜꯅꯦꯕ
ꯋꯥ ꯐꯠꯇꯕꯒꯨꯝꯕ ꯑꯁꯤꯒꯨꯝꯕ ꯍꯥꯏꯕꯁꯦ ꯌꯥꯗꯕꯅꯤ ꯃꯣꯏꯁꯤꯁꯨ
ꯎꯝ ꯍꯣꯏ ꯑꯗꯨꯅꯤ
ꯑ ꯑꯗꯨ ꯑꯉꯥꯡꯗꯤ ꯀꯌꯥ ꯂꯩꯈ꯭ꯔꯕꯣ ꯁꯤꯁꯇꯔ
ꯑꯉꯥꯡ ꯑꯃ ꯉꯥꯛꯇ ꯂꯩꯈꯤꯗ
ꯑꯣ ꯑꯗꯨꯗꯤ ꯊꯕꯛ ꯌꯥꯝ ꯇꯧꯕ ꯌꯥꯔꯤꯔ ꯅꯠꯇ꯭ꯔꯣ ꯌꯥꯝꯅ ꯌꯥꯝ ꯎꯝ
ꯎꯝ ꯍꯧꯖꯤꯛꯇꯤ ꯍꯧꯕꯇ ꯉꯥꯏꯔꯦꯗ ꯊꯕꯛꯇꯤ ꯋꯥꯠꯂꯤꯗ ꯑꯩꯈꯣꯏ ꯑꯩꯁꯨ ꯃꯄꯥꯟꯗ ꯌꯥꯝ ꯂꯩꯔꯝꯕꯅꯦ
ꯎꯝ
ꯃꯄꯥꯟꯗ ꯀꯨꯏꯅ ꯂꯩꯕ ꯑꯗꯨꯒ ꯑꯩꯁꯤ ꯊꯕꯛ ꯀꯨꯏꯅ ꯇꯧꯔꯝꯃꯦ ꯃ ꯃꯄꯥꯟꯗ ꯑꯗꯣ ꯃꯁꯥꯒꯤ ꯇꯧꯕꯅ ꯅꯨꯡꯉꯥꯏ ꯍꯦꯟꯅ ꯍꯜꯂꯛꯈ꯭ꯔꯕꯀꯣ
ꯍꯣ ꯍꯣ ꯍꯣꯏ ꯑꯗꯨꯒꯤꯅꯤ ꯃꯥꯅꯦ ꯃꯥꯅꯦ ꯃꯥꯅꯦ
ꯎꯝ
ꯑꯩꯁꯨ ꯃꯄꯥꯟꯗ ꯇꯝꯂꯝꯝꯃꯦ ꯑꯗꯨꯒꯤꯀꯣ ꯁꯥꯎꯠ ꯂꯣꯝꯗ
ꯑ ꯑ
ꯑꯗꯨ ꯈꯪꯉꯦꯗ
ꯑꯣꯥ
ꯑꯩꯗꯤ ꯄꯥꯟꯖꯥꯔꯣꯝꯗ ꯂꯩꯔꯝꯃꯦ ꯑꯗꯨꯣ ꯃꯄꯥꯟꯗ ꯂꯩꯕꯁꯨ ꯑꯗꯨ ꯅꯨꯡꯉꯥꯏꯕꯗꯤ ꯅꯨꯡꯉꯥꯏ ꯑꯗꯨꯕꯨ ꯃꯁꯥꯒꯤ ꯃꯐꯝꯗꯀꯣ ꯃꯁꯥꯒꯤ ꯃ ꯃꯄꯥꯝꯗ ꯍꯣꯠꯅꯕ ꯍꯥꯏꯕꯁꯦ ꯈꯔ ꯇꯣꯡꯉꯥꯜꯂꯦꯕ ꯈꯔ ꯅꯨꯡꯉꯥꯏꯌꯦ ꯑꯗꯨꯅ ꯍꯦꯟꯅ
ꯑꯗꯨ ꯄꯩꯁꯥ ꯇꯥꯟꯕꯗꯤ ꯀꯃꯥꯏꯅ ꯇꯧꯒꯦ ꯑꯁꯤꯗ ꯍꯦꯟꯅ ꯅꯨꯡꯉꯥꯏꯕ꯭ꯔꯣ ꯅꯠꯇ꯭ꯔꯒ ꯄꯥꯟꯅꯩ ꯅꯨꯡꯉꯥꯏꯕ꯭ꯔꯣ
ꯄꯩꯁꯥ ꯇꯟꯥꯟꯕꯁꯦ ꯃꯁꯥꯒꯤꯅ ꯅꯨꯡꯉꯥꯏꯕ ꯃꯥꯟꯅꯩꯗ ꯍꯥꯏꯕꯗꯤ ꯃꯁꯥꯒꯤꯅ ꯈꯔꯗꯤꯀꯣ
ꯎꯝ
ꯑꯦ ꯂꯥꯛꯇ꯭ꯔꯁꯨ ꯃꯁꯥꯒꯤꯅꯤ ꯂꯥꯛꯇ꯭ꯔꯁꯨ ꯃꯁꯥꯒꯤꯅꯤ ꯑꯗꯨꯝ ꯃꯁꯥꯒꯤꯅ ꯅꯨꯡꯉꯥꯏ ꯄꯩꯁꯥ ꯄꯝꯕꯁꯨ ꯃꯁꯥꯒꯤꯅ ꯈꯔ ꯅꯨꯡꯉꯥꯏꯕ ꯃꯥꯜꯂꯦꯗ ꯍꯥꯏꯕꯗꯤ ꯑꯩꯈꯣꯏ ꯀꯔꯤꯅꯣ ꯃꯄꯥꯟꯗ ꯂꯩꯕꯁꯦ ꯁꯂꯔꯤꯒꯨꯝꯕ ꯌꯥꯝꯕ ꯃꯐꯝꯁꯨ ꯂꯩꯑ ꯑꯗꯨꯕꯨ ꯑ ꯃꯦꯀꯞ ꯑꯔꯇꯤꯁ ꯀꯨꯝ꯭ꯌꯨ ꯇ꯭ꯋꯁꯟꯒꯨꯝꯕꯅ ꯁꯤꯗꯤ ꯁꯚꯦꯟꯇꯤ ꯑꯩꯠꯇꯤ ꯆꯥꯕ ꯉꯝꯗꯦꯕꯀꯣ
ꯍꯣ ꯍꯣ ꯍꯣꯏ
ꯑꯗꯨꯝ ꯀꯩꯅꯣ ꯇꯧꯋꯕꯞ ꯆꯞ ꯃꯈꯥ ꯃꯤ ꯏꯝꯐꯥꯜꯒ ꯂꯩꯕ ꯁꯂꯔꯤ ꯆꯥꯕꯁꯦ ꯊꯥꯔꯇꯤ ꯐꯥꯏꯚ ꯀꯨꯝꯕ ꯑꯗꯨꯒꯨꯝꯕꯅ ꯈ꯭ꯋꯥꯏ ꯑꯌꯥꯝꯕ ꯑꯣꯏꯌꯦ ꯍꯥꯏꯕꯗꯤ ꯑꯩꯅ ꯑꯩꯅ ꯊꯕꯛ ꯇꯧꯕꯁꯤ ꯃꯑꯣꯡꯖꯠ ꯆꯠꯂꯦꯕ ꯑꯁꯄꯥꯒꯨꯝꯕꯗ ꯇꯧꯕ ꯑꯗꯨꯒꯨꯝꯕꯗꯤ ꯁꯦꯂꯔꯤꯁꯨ ꯌꯥꯝ ꯇꯥꯟꯕ ꯃꯤꯁꯨ ꯌꯥꯝ ꯂꯩꯌꯦꯕꯀꯣ
ꯎꯝ
ꯑꯗꯣ ꯑꯩꯈꯣꯏꯅ ꯑꯗꯨꯒꯨꯝꯕꯗꯤ ꯀꯩꯅꯣ ꯆꯠꯇꯕ ꯑꯩꯅ ꯗꯕ꯭ꯌꯨꯇꯤ ꯂꯥꯏꯟꯗ ꯆꯠꯄ
ꯑꯣ
ꯑꯗꯨꯅ ꯑꯩꯈꯣꯏꯁꯦ ꯄꯩꯁꯥꯗꯤ ꯁꯦꯂꯔꯤꯁꯤ ꯌꯥꯝꯗꯦ ꯃꯄꯥꯟꯗꯁꯨ ꯀꯣ
ꯎꯝ
ꯑꯗ ꯃꯁꯥꯒꯤ ꯇꯥꯟꯕꯅ ꯀꯔꯝꯍꯥꯏꯅꯁꯤ ꯅꯣꯡꯃ ꯅꯣꯡꯃꯒꯤ ꯇꯥꯟꯂꯒ ꯅꯣꯡꯃ ꯅꯣꯡꯃꯒꯤ ꯆꯥꯕꯒꯤ ꯈꯪꯗꯕ ꯑꯗꯨꯕꯨ ꯊꯥꯗ ꯀꯥꯎꯟ ꯇꯧꯔꯗꯤ ꯃꯁꯥꯒꯤꯅ ꯈꯔ ꯅꯨꯡꯉꯥꯏꯕ ꯃꯥꯜꯂꯦ ꯕꯖꯥꯔꯒꯨꯝꯕꯗ ꯆꯠꯂꯒ ꯍꯥꯡꯈ꯭ꯔꯒꯗꯤ ꯄꯩꯁꯥꯕꯨꯗꯤ ꯌꯥꯝ ꯅꯨꯡꯉꯥꯏꯒꯅꯤ ꯑꯗꯨꯕꯨ ꯑꯩꯈꯣꯏꯗꯤ ꯑꯗꯨꯗꯤ ꯇꯧꯕ ꯉꯝꯗꯕꯅꯤꯅ ꯑꯗꯨꯝ ꯃꯆꯥꯗ ꯍꯥꯡꯕꯅꯤꯗ ꯃꯁꯥꯒꯤ ꯍꯤꯡꯅꯕ ꯍꯥꯏꯕꯅꯤ ꯃꯁꯥ ꯃꯁꯥꯅ ꯇꯧꯔꯒ ꯃꯁꯥ ꯃꯁꯥꯒꯤ ꯆꯥꯔꯒ ꯃꯁꯥ ꯃꯁꯥꯒꯤ ꯍꯤꯡꯅꯕ ꯍꯥꯏꯕꯁꯤꯅꯤꯗ
ꯎꯝ ꯎꯝ
ꯅꯨꯄꯥꯁꯤ ꯑꯗꯨꯃꯥꯏꯅ ꯌꯨꯝ ꯊꯦꯡꯅ ꯄꯥꯜꯂꯁꯨ ꯑ ꯌꯥꯕꯨꯗꯤ ꯌꯥꯕ ꯑꯗꯨ ꯊꯦꯡꯅ ꯄꯥꯜꯂꯗꯤ ꯅꯪ ꯅꯨꯡꯉꯥꯏꯕꯗꯤ ꯍꯥꯏꯕꯗꯤ ꯁꯛꯁꯦꯁ ꯑꯣꯏꯔꯒ ꯅꯪꯒꯤ ꯏꯟꯀꯝ ꯂꯩꯔꯒ ꯃꯄꯥꯥꯟꯜꯗꯗꯤ ꯅꯪ ꯋꯥꯈꯜꯁꯤ ꯋꯥꯔꯣꯏꯕꯀꯣ
ꯎꯝ
ꯋꯥꯥꯟꯁꯤ ꯅꯨꯡꯉꯥꯏꯒꯅꯤ ꯑꯗꯨꯅ ꯑꯗꯨꯕꯨ ꯎꯝ